ꯃꯔꯨ ꯑꯣꯏꯅ ꯁꯤꯁꯦ ꯑꯔꯣꯏ ꯕꯔꯣ ꯏꯕꯥꯟꯅꯤ
ꯃꯥꯅꯦ ꯃꯥꯅꯦ
ꯀꯩꯅꯣ ꯅꯦ ꯈꯪꯕ꯭ꯔꯥ ꯑꯩꯗꯣ ꯀꯞꯄꯒ ꯍꯂꯦ ꯑꯗꯨ ꯃꯥꯅ ꯃꯁ ꯁꯀꯗꯤꯊꯥꯔꯛꯑꯦꯕꯀꯣ ꯀꯤꯖꯧꯔꯒꯦ ꯈꯣꯠꯂꯥꯒꯦ ꯀꯥꯏꯅꯒ ꯇꯧꯔꯥꯒ ꯑꯗꯑꯩꯅ ꯑꯩ ꯀꯩꯝ ꯇꯧꯗꯦꯅ ꯍꯥꯏꯔꯒ ꯑꯩꯁꯦ ꯀꯞꯄꯒ ꯌꯨꯝꯁꯤꯗ ꯑꯩꯅ ꯈꯜꯂꯤ ꯑꯗꯨꯝ ꯀꯩ ꯑꯦꯛꯁ ꯕꯥꯏꯗꯣ ꯒꯦꯝ ꯀꯩꯀꯥ ꯁꯥꯟꯅꯃꯤꯅꯗꯅ ꯑꯗꯨꯝ ꯑꯁꯨꯛ ꯌꯥꯝ ꯄꯥꯛꯅ ꯀꯩꯅꯣ ꯇꯣꯛꯁꯤꯛ ꯑꯣꯏꯔꯝꯗꯦꯕꯀꯣ ꯈꯪꯕ꯭ꯔꯥ
ꯎꯝ
ꯃꯣꯏꯅꯦ ꯈꯪꯕ꯭ꯔꯥ ꯃꯥꯁꯦ ꯑꯇꯣꯞꯄ ꯃꯤ ꯃ ꯃꯦꯁꯦꯁ ꯁꯨꯡꯁꯣꯏꯁꯣꯏꯗꯅ ꯊꯥꯕ ꯍꯧꯅꯔꯛꯄ ꯃꯥꯜꯂꯦꯕꯀꯣ ꯑꯗꯨ ꯀꯟꯗꯗꯤ ꯇꯣꯛ ꯇꯣꯛꯁꯤꯛ ꯀꯣꯏꯕꯅꯦꯕ ꯃꯥꯅ ꯍꯧꯔꯛꯏꯁꯦ ꯈꯪꯕ꯭ꯔꯥ
ꯀꯃꯥꯏꯅ ꯇꯧꯔꯤꯅꯣ ꯑꯩꯁꯦ
ꯁꯦꯝꯅꯍꯥꯡꯈꯩ ꯑꯗꯨꯝ ꯀꯃꯥꯏ ꯍꯥꯏꯅꯤ ꯃꯥꯅ ꯑꯩꯉꯣꯟꯗ ꯅꯍꯥꯟꯈꯩ ꯃꯥ ꯍꯧꯗ꯭ꯔꯤꯀꯥꯟꯗ ꯑꯗꯨꯝ ꯇꯤꯟꯅꯔꯤꯀꯥꯟꯗꯒꯤ ꯑꯗꯨꯝ ꯒꯦꯝ ꯁꯥꯟꯅꯁꯦ ꯈꯣꯠꯁꯦꯅ ꯍꯧꯕꯗꯣ ꯑ ꯀꯗꯣ ꯑꯗꯨ ꯀꯩꯅꯣ ꯍꯧꯔꯒ ꯑꯗꯨꯝ ꯃꯥꯅ ꯑꯗꯨꯝ ꯇꯤꯟꯅꯅꯤꯡꯉꯗꯤ ꯑꯩꯁꯨ ꯀꯩꯝ ꯈꯟꯗꯕꯤꯗ ꯑꯗꯨꯝ ꯂꯩꯕꯤꯒꯦꯁꯦ ꯁꯦꯅ ꯀꯩꯒꯤꯅꯣꯗꯤ ꯑꯩꯗꯣ ꯍꯣꯏ ꯐꯤꯂꯤꯡ ꯂꯩ ꯇꯥꯔꯒꯁꯨ ꯑꯩꯗꯣ ꯑꯗꯨꯝ ꯀꯩꯅꯣ ꯀꯩꯁꯨ ꯈꯟꯗ꯭ꯔꯦꯕ ꯑꯩꯗꯣ ꯌꯥꯝ ꯀꯟ ꯄꯥꯝꯃꯨꯗ꯭ꯔꯦꯕ ꯑꯃꯛ ꯈꯪꯕ꯭ꯔꯥ ꯑꯩ ꯀꯝ ꯈꯟꯖꯜꯂꯔꯣꯏꯒꯦꯗꯥꯅ ꯈꯜꯂꯒ ꯑꯗꯨꯝ ꯂꯩꯔꯕꯅꯦ ꯑꯗ ꯑꯩꯈꯣꯏ ꯐ꯭ꯔꯦꯟ ꯁ꯭ꯔꯥꯀꯜꯁꯨ ꯄꯨꯟꯕꯥꯅꯤꯅ ꯅꯨꯡꯉꯥꯏꯔꯣꯏꯅ
ꯑꯩꯗꯤ ꯁꯛꯉꯝ ꯉꯝꯃꯣꯏ
ꯑꯒ ꯇꯋꯣ ꯑꯗꯨꯒꯅꯦ ꯈꯪ ꯃꯥꯏ ꯑꯗꯥꯏꯅ ꯀꯨꯜ ꯇꯧꯕꯁꯦ ꯄꯥꯏꯈꯠꯇꯕꯤꯅꯤ
ꯎꯝ
ꯇꯧꯕꯥꯁꯨ ꯄꯥꯏꯈꯠ ꯇ꯭ꯔꯦ ꯑꯩꯖꯨ ꯀꯩꯝ ꯈꯟꯗꯦꯕꯀꯣ ꯈꯪꯕ꯭ꯔꯥ ꯍꯧꯗꯝ ꯒꯦꯝꯒꯁꯦ ꯍꯥꯥ ꯅꯗꯤ ꯑꯥ ꯑꯩꯉꯣꯟꯗ ꯑꯗꯨꯝ ꯍꯧꯔꯛꯑꯒ ꯒ ꯍꯧꯔꯛꯑꯒ ꯑꯗꯨꯝ ꯁꯥꯟꯅꯗꯣꯏꯅꯦꯕꯀꯣ ꯑꯦꯒꯩꯅ ꯈꯪꯕꯔ ꯃꯇꯣꯝꯗ ꯒ ꯁꯥꯟꯅ ꯂꯩꯔꯝꯕꯤ ꯑꯣꯏꯗꯒꯤ ꯑꯗ ꯅꯠꯇꯕꯤꯗ ꯒꯦꯝꯒ ꯑꯗꯨꯝ ꯃꯇꯣꯝꯇ ꯁꯥꯟꯅꯔ ꯐꯔꯦ ꯑꯗꯨ ꯅꯠꯇꯕꯤꯗꯒ ꯒꯦꯝꯒꯗꯨ ꯃꯇꯣꯝ ꯁꯥꯟꯅꯔꯣ ꯑꯗꯨ ꯅꯠ꯭ꯇꯕꯤꯗꯒ ꯑꯥ ꯑꯇꯣꯞꯄꯗꯒ ꯀꯃꯥꯏ ꯍꯥꯏꯅꯤ ꯀꯣꯜꯒ ꯇꯧꯔꯛꯄꯁꯦ ꯈꯤꯇꯪ ꯃꯉꯣꯟꯗ ꯍꯩꯅꯗꯕꯒꯤ ꯇꯥꯄ ꯇꯧꯈꯠ ꯏꯗꯣ ꯃꯥꯅ ꯑꯣꯏꯅ ꯇꯤꯟꯅꯁꯦ ꯍꯥꯏꯔꯛꯑꯒ ꯐꯠꯇ ꯄꯛꯀꯅ ꯈꯜꯂꯛꯑꯦꯕꯀꯣ ꯈꯪꯕ꯭ꯔꯥ ꯑꯗꯨꯝ ꯀꯥꯟꯗꯒꯤ ꯑꯗꯨꯗꯒꯤ ꯑꯩꯁꯦ ꯑꯗꯨꯝ ꯀꯩꯅꯣ ꯃꯌꯥꯝꯒꯗꯣ ꯈꯜꯂꯒ
ꯑꯦꯛꯁ ꯑꯣꯏꯔꯗꯤ ꯅꯪꯅ ꯀꯠꯊꯠꯀꯗꯕꯅꯦ
ꯑꯣꯏꯒꯅꯦ ꯇꯥꯎꯁꯦ ꯑꯗꯨ ꯇꯧꯔꯦ ꯑꯩꯅ ꯀꯧꯅꯔꯁꯦ ꯈꯣꯠꯂꯔꯁꯦꯅ ꯍꯥꯏꯌꯦꯗꯅ ꯑꯗꯨꯅꯤ ꯏꯅꯥꯟꯅꯤ ꯐ꯭ꯔꯦꯟ ꯑꯣꯏꯅ ꯂꯩꯕꯁꯨ ꯌꯥꯔꯣꯏꯅ ꯑꯗꯨꯒꯤ ꯕꯥꯔꯗꯦ ꯅꯨꯃꯤꯠꯇꯨꯗ ꯍꯥꯏꯔꯦꯕ ꯇꯣ ꯑꯄꯤ ꯁꯤꯒꯨꯝꯕꯁꯅ ꯍꯥꯏꯔꯒ ꯑꯩꯁꯦ ꯂꯣꯏꯅ ꯕ꯭ꯂꯣꯛ ꯀꯩꯀꯥ ꯂꯣꯏ ꯇꯧꯁꯜꯂꯦ
ꯑꯝ
ꯑꯧꯒ ꯋꯥꯆꯦꯞꯇꯕꯨꯗꯤ ꯇꯧꯗꯦꯕꯀꯣ ꯃꯦꯁꯦꯁ ꯀꯩꯀꯥ ꯑꯗꯣ ꯃꯥꯁꯨ ꯊꯥꯎ ꯆꯠꯇꯔꯦꯕ ꯀꯣ ꯑꯗꯨꯝ ꯑꯩꯁꯨ ꯀꯩꯝ ꯈꯟꯗ꯭ꯔꯦꯕꯀꯣ ꯑꯎꯒꯅꯦ ꯈꯪꯕ꯭ꯔꯥ ꯀꯩ ꯃꯁꯤꯒꯤ ꯅꯠꯇꯕ ꯀꯌꯥ ꯗꯅꯨ ꯌꯦꯡꯉꯨꯅꯦ ꯍꯦꯄꯤ ꯗꯤꯋꯥꯂꯤ
ꯍꯝ ꯍꯝ ꯍꯝꯍꯝ
ꯀꯩ ꯆꯥꯟꯅꯔꯤꯒꯦ ꯃꯥ ꯏꯕꯥꯏꯅꯤ ꯀꯔꯤꯒ ꯕꯅꯤ ꯀꯩ ꯍꯥꯏꯔꯛꯅꯣ ꯑꯗꯨꯒꯅꯦ ꯃꯥꯒꯤ ꯃꯊꯪꯒꯤ ꯕꯥꯔꯗꯦꯗꯣ ꯑꯁ ꯃꯥꯁꯦ ꯑꯩꯉꯣꯟꯗ ꯃꯦꯁꯦꯁ ꯊꯥꯏꯌꯦꯕꯀꯣ ꯑꯩꯗꯣ ꯎꯁꯤꯟꯅꯗ꯭ꯔꯦꯕꯗꯣ ꯑꯗꯨꯝ ꯎꯝ ꯀꯣꯜꯖꯦ ꯃꯉꯥꯗꯛ ꯀꯨꯝꯕ ꯇꯧꯏꯅꯦ ꯑ ꯀꯩꯅꯣꯟ ꯐꯠ ꯄꯥꯏꯈꯠꯂꯦ ꯑꯒ ꯀꯩꯗꯧꯔꯒꯦ ꯀꯩꯅꯣꯅ ꯍꯪꯉꯦ ꯑꯗꯣ ꯃꯥꯅ ꯍꯥꯏꯅꯤ ꯅꯥ ꯑꯩꯈꯣꯏ ꯑꯩꯈꯣꯏ ꯑꯩꯈꯣꯏ ꯃꯥꯅ ꯅꯪ ꯅꯪꯗꯨꯁꯨ ꯀꯧꯕꯤꯌꯣꯌꯦ
ꯏꯁ ꯑꯃꯨꯛꯀ ꯊꯣꯡꯍꯟꯒꯦ ꯍꯥꯏꯔꯣ
ꯀꯅꯛꯇꯤ ꯇꯥꯑꯣꯅꯥ ꯀꯩꯅꯣ ꯅꯨꯡꯉꯥꯏꯇꯦ ꯂꯥꯛꯑꯣ ꯕꯔꯗꯦ ꯗꯣ ꯈꯣꯠꯇꯣ ꯀꯥꯏꯅ ꯇꯧꯔꯛꯑꯦꯕ
ꯎꯝ
ꯅꯪ ꯅꯪꯁꯦ ꯑꯉꯥꯎ ꯑꯐꯩꯔꯪ ꯅꯪꯁꯦ ꯁꯣꯅꯣ ꯆꯨꯔꯥꯕꯣ ꯀꯌꯥꯝ ꯀꯨꯏꯔꯒꯦ ꯏꯕꯅꯤꯅꯥ ꯁꯤꯒꯤ ꯄꯣꯠꯁꯦ ꯌꯥꯔꯣꯏꯅ ꯇꯣꯛꯑꯁꯦꯅ ꯄꯨꯟꯁꯤꯒꯤ ꯍꯥꯏꯅꯦ ꯈꯕ ꯊꯦꯡꯅꯔꯁꯨ ꯑꯩꯉꯣꯟꯗ ꯀꯧꯔꯛꯀꯅꯨ ꯌꯥꯝꯅ ꯁꯦꯄꯔꯦꯠ ꯑꯣꯏꯅ ꯂꯩꯅꯁꯤ ꯌꯥꯝ ꯍꯩꯅꯗꯦ ꯅꯪꯅ ꯇꯧꯔꯤꯕ ꯂꯤꯆꯠꯇꯣꯅ ꯍꯥꯏꯔꯦ
ꯎꯝ
ꯑꯗꯨꯒꯅꯦ ꯍꯪꯕ꯭ꯔꯥ ꯑꯗꯨꯏ ꯃꯇꯨꯉ ꯀꯩꯅꯣ ꯑꯩ ꯐꯔ꯭ꯦꯟ ꯁꯥꯔꯀꯜ ꯄꯨꯜꯂꯦ ꯍꯥꯏꯗꯅ ꯑꯇꯣꯞꯄ ꯏꯃꯥꯟꯅꯕ ꯐꯔꯦꯟ ꯁꯔꯀꯜ ꯁꯦ ꯃꯤ ꯇꯔꯨꯛ ꯃꯨꯛ ꯄꯨꯜꯂꯦꯕ
ꯎꯃ
ꯑꯗꯨꯗ ꯑꯩꯈꯣꯏ ꯏꯃꯥꯟꯅꯕꯥ ꯑꯃꯃꯩ ꯕꯥꯔꯗꯦꯁꯤꯗ ꯀꯧꯔꯛꯄꯗ ꯃꯥꯁꯨ ꯌꯥꯎꯔꯅꯤ ꯑꯩꯁꯨ ꯑꯗꯨꯝ ꯌꯥꯎꯗꯣꯏꯅꯦꯕ
ꯎꯝ ꯎꯝ ꯎꯝ
ꯈꯪꯕꯔꯥ ꯑꯗꯨꯁꯨ ꯑꯃꯨꯛ ꯏ ꯇꯧꯔꯦꯗꯅ ꯑꯃꯨꯛ ꯄꯨꯜꯂꯦ ꯑꯗꯨꯒ ꯀꯌꯥꯝ ꯄꯨꯨꯟꯕꯗꯨꯗ ꯗ ꯃꯥꯗꯣ ꯑꯩꯗꯣ ꯑꯥ ꯑꯩꯗꯣ ꯑꯩꯗꯣ ꯀꯩꯅꯣꯗꯣ ꯅꯥ ꯀꯩꯅꯣ ꯑꯥ ꯀꯩꯍꯥꯏꯇꯥꯔꯦ ꯌꯨ ꯊꯛꯑꯕꯥ ꯑꯈꯣꯏꯗꯣ ꯄꯨꯂꯞ ꯊꯛꯃꯤꯟꯅꯩ ꯑꯕꯥꯀꯣ ꯕꯥꯔꯗꯦ ꯅꯨꯃꯤꯠ ꯗ ꯑꯧꯒꯥꯅꯦ ꯈꯡꯕꯔꯥ ꯑꯩꯗꯤ ꯍꯦꯛ ꯇꯥ ꯅꯨꯃꯤꯠꯁꯦ ꯄꯨꯔꯥ ꯑꯣꯚꯔ ꯅꯦꯕꯥ ꯆꯠꯇꯣꯏꯁꯦ ꯈꯪꯕꯔ꯭ ꯑꯩꯁꯦ ꯑꯗ ꯁꯨꯡꯉꯥꯎ ꯉꯥꯎꯗꯕꯅꯦꯕꯀꯣ
ꯎꯝ
ꯌꯥꯅꯔꯒ ꯊꯛꯄ ꯍꯥꯏꯇꯥꯔꯦ ꯃꯈꯜ ꯃꯈꯜ ꯑꯋꯧꯗ ꯑꯩꯁꯦ ꯏꯕꯦꯝꯃ ꯉꯥꯎ ꯀꯣꯛ ꯉꯥꯎꯇꯅ ꯍꯦꯛꯇ ꯉꯥꯎꯒꯔꯥꯕ ꯑꯧꯒꯅꯦ ꯈꯉꯕ ꯃꯅꯥ ꯑꯣꯏꯅ ꯁꯥ ꯑꯗꯨꯒ ꯂꯩꯔꯝꯃꯦꯕꯀꯣ ꯈꯪꯡꯕꯔ ꯑꯩꯗꯤ ꯔꯥꯝ ꯊꯩꯅꯗꯦ ꯈꯪꯕ꯭ꯔꯥ ꯑꯩꯁꯦ ꯚꯤꯗꯤꯑꯣꯗꯣ ꯎꯕꯗꯅ ꯑꯩꯗꯤ ꯇꯁꯦꯡꯅ ꯑꯗꯨ ꯊꯣꯛꯈꯤ ꯍꯥꯏꯕꯗꯣ ꯈꯪꯗ꯭ꯔꯦꯕ
ꯃꯁꯛ ꯑꯝꯇ ꯌꯦꯡꯒꯦ ꯑꯩ ꯃꯁꯛ ꯑꯝꯇ ꯈꯪꯅꯤꯡꯉꯦ
ꯄꯣꯇꯣꯒ ꯑꯝꯠ ꯌꯧꯗꯔꯦ ꯏꯕꯦꯝꯃ ꯑꯩ ꯂꯧꯏ ꯀꯛꯈ꯭ꯔꯦ ꯑꯅꯧꯕ ꯐꯣꯟ ꯁꯤꯟꯕꯗꯒꯤ ꯂꯣꯏꯅ ꯂꯣꯏꯅ ꯕ꯭ꯂꯣꯛꯅꯦ ꯑꯩ ꯇꯧꯔꯤꯕꯁꯦ ꯀꯩꯅꯣ ꯁꯍꯤ ꯑꯃꯗ
ꯑꯝ
ꯑꯗꯨꯒ ꯌꯦꯡꯉꯨꯅꯦ ꯑꯝꯇ ꯀꯌꯥꯗ ꯍꯦꯟꯃꯟꯗ꯭ꯔꯥ
ꯃꯜꯂꯤ
ꯑꯗꯨꯗꯒꯤ ꯑꯩꯗꯣ ꯀꯩꯁꯨ ꯍꯥꯏꯗꯔꯦ ꯑꯗꯨꯒ ꯈꯪꯗꯦ ꯍꯟꯇꯛꯁꯨ ꯑꯃꯨꯛ ꯏꯃꯥꯟꯕ ꯑꯩꯈꯣꯏ ꯐ꯭ꯔꯦꯟ ꯁꯔꯀꯜꯗꯣ ꯊꯣꯛꯂꯛꯄꯅꯦꯕ ꯄꯨꯟꯖꯦ ꯈꯣꯠꯁꯦ ꯑꯗꯨꯒꯅꯦ ꯈꯪꯕ꯭ꯔꯥ ꯃꯥꯁꯦ ꯑꯩꯒꯤ ꯑꯩ ꯀꯗꯥꯏꯗ ꯂꯩ ꯑꯩ ꯀꯩꯗꯧꯔꯤ ꯍꯥꯏꯕꯁꯦ ꯃꯉꯣꯟꯗ ꯃꯥ ꯂꯣꯏ ꯈꯪꯂꯩꯔꯝꯃꯦꯕ ꯍꯥꯟꯅ ꯅꯦꯕ ꯅꯪꯗꯤ ꯑꯗꯨꯗ ꯂꯩꯌꯦꯅ ꯃꯥꯅ ꯍꯥꯏꯔꯛꯏ ꯈꯣꯠꯂꯦ ꯍꯨꯏꯊꯨꯔꯣ ꯃꯥꯅ ꯑꯩꯒꯤ ꯀꯩꯅꯣ ꯑꯗꯨꯛꯌꯝ ꯄꯥꯝꯅꯔꯤꯗꯣ ꯀꯩꯒꯤꯅꯣ ꯑꯩ ꯇꯥꯁꯦꯡꯅ ꯃꯥꯡꯈꯔ ꯀꯩꯗꯧꯋꯦ ꯑꯗꯣ ꯃꯔꯨꯑꯣꯏꯅ ꯃꯥꯗꯣ ꯑꯇꯣꯞꯄ ꯀꯩ ꯑꯦꯕ ꯀꯩꯅꯣ ꯑꯃꯁꯨ ꯀꯣꯏꯒ꯭ꯔꯥꯕ ꯃꯥꯜꯂꯦ
ꯑꯥ ꯑꯥ ꯑꯥ
ꯃꯔꯨꯑꯣꯏꯅ ꯃꯔꯨꯑꯣꯏꯅ ꯃꯥꯁꯦ ꯈꯪꯕ꯭ꯔꯥ ꯈꯪꯗꯦ ꯕꯥꯏ ꯁꯦꯛꯆꯨꯋꯦꯜꯅꯤ ꯍꯥꯏꯗꯣ ꯃꯥꯁꯦ ꯅꯨꯄꯤ ꯑꯃꯒꯁꯨ ꯑꯃꯨꯛ ꯀꯣꯏꯈ꯭ꯔꯦꯕ
ꯑꯦ
ꯈꯜꯂꯤꯕꯅꯤ ꯀꯔꯤꯅꯣꯅ
ꯑꯗꯨꯅꯦ ꯍꯥꯏꯖꯦ ꯀꯔꯤꯅꯣ
ꯍꯧ ꯍꯧ ꯍꯧꯖꯤꯛꯂꯣ ꯑꯩ ꯀꯩꯝ ꯈꯪꯗꯦꯍꯦ
ꯅꯠꯇꯦ ꯍꯧꯖꯤꯛ ꯑꯅꯧꯕ
ꯍꯧꯖꯤꯛ ꯑꯅꯧꯕꯁꯦ
ꯑꯝ
ꯑꯩꯅ ꯑꯄꯥꯝꯕ ꯑꯃꯕꯨꯗꯤ ꯂꯩꯕ
ꯀꯅꯥ
ꯑꯃ ꯑꯃ ꯂꯩ ꯑꯗꯣ ꯀꯩꯁꯨ ꯑꯃꯗꯨꯅꯕꯨꯗꯤ ꯄꯥꯝꯗꯦꯕ ꯑꯩꯅ ꯍꯥꯟꯅ ꯄꯥꯝꯕꯅꯦꯕ ꯈꯪꯗꯕꯁꯨ ꯅꯠꯇꯦꯕ ꯑꯗꯨꯝ ꯈꯔ ꯑꯗꯨꯝ ꯅꯨꯡꯁꯤꯕ ꯍꯥꯏꯒꯗ꯭ꯔ ꯀꯌꯥ ꯑꯗꯨꯝ ꯀꯦꯌꯔ ꯀꯩꯀꯥꯒ ꯂꯧꯕꯗꯣ
ꯏꯁꯇ꯭ꯔꯦꯠꯅꯤ ꯈꯪꯉꯕꯣ ꯍꯥꯏꯗꯤ ꯏꯁꯇ꯭ꯔꯦꯠ ꯂꯣ ꯕꯥꯏꯔꯣ ꯐꯪꯉꯕꯣ
ꯃꯥꯔꯣ ꯑꯗꯨꯝ ꯃꯥ ꯁꯤꯒꯤ ꯀꯩꯅꯣꯅꯦ ꯃꯥꯗꯤ ꯀꯌꯥ ꯑꯗꯨꯝꯒꯤ
ꯑꯣꯍꯍ ꯍꯥꯏꯗꯤ ꯗꯥꯏꯔꯦꯛ ꯈꯪꯉꯕꯣ ꯑꯗꯨꯝ
ꯑ ꯑ ꯑꯧ ꯑꯩꯅ ꯑ ꯍꯣꯏ ꯑꯗꯨꯗ ꯑꯩꯅ ꯍꯥꯏꯕ ꯇꯟꯕ
ꯑꯣꯀꯦ ꯑꯍꯦꯍꯦ
ꯑꯩ ꯇꯜꯂꯦꯕ ꯑꯩ ꯉꯝꯃꯣꯏꯕ ꯑꯩꯅꯒ ꯍꯧꯕ ꯀꯥꯏꯅ ꯑꯣ ꯃꯥꯏ ꯒꯣꯠ ꯅꯦꯚꯔ ꯅꯪꯒꯤ ꯅꯪꯒꯤꯗꯨꯅ ꯀꯥꯏꯗꯩ
ꯀꯦꯕꯥ
ꯃꯣꯏꯒꯤꯗꯨꯅ ꯀꯥꯏꯗ ꯊꯦꯡꯅꯔꯨꯏꯅꯣ
ꯑꯩ ꯀꯖꯤꯟ ꯅꯦ ꯍꯝ ꯍꯝ ꯀꯖꯤꯟ ꯀꯖꯤꯟꯁ
ꯀꯩꯅꯣ ꯍꯥꯏꯖꯦ
ꯍꯣꯏ
ꯀꯩꯅꯣ ꯀꯖꯤꯟ ꯑꯗꯤ ꯀꯩꯅꯣ
ꯕꯤ ꯃꯔꯤ ꯃꯔꯤ
ꯏꯃꯥꯏꯄꯦꯝꯃ ꯏꯃꯥꯏꯄꯦꯝꯃ
ꯃꯥꯅꯦ ꯍꯥꯍꯥꯍꯥ
ꯑꯧ ꯌꯥꯝ ꯄꯥꯝ ꯀꯩꯅꯣ ꯑꯩꯅ ꯑꯃ ꯎꯏ ꯍꯥꯏꯕꯗꯣ ꯅꯪꯉꯣꯟꯗ ꯑꯗꯨ ꯑꯃ ꯅꯪ ꯀꯩꯅꯣ ꯆꯠꯂꯒ ꯂꯩꯍꯧꯕꯗ ꯎꯏꯌꯦꯅ ꯍꯥꯏꯔꯛꯄꯗꯣ
ꯀꯔꯝꯕꯅꯣ
ꯅꯪ ꯉꯍꯥꯃꯨꯛ ꯗꯦꯠ ꯆꯠꯂ ꯂꯩꯍꯧꯕꯗ ꯑꯩꯅ ꯀꯩꯅ ꯅꯪ ꯎꯔꯝꯃꯦꯅ ꯍꯥꯏꯔꯒ ꯅꯪꯅ ꯆꯠꯇꯦꯍꯦ ꯈꯣꯠꯇꯦꯍꯦ ꯅꯠ ꯇꯦꯅ ꯇꯧꯔꯛꯄꯗꯣ ꯑꯩꯅ ꯅꯪꯗꯣ ꯎꯗꯤ ꯎꯔꯝꯕ ꯑ ꯑꯩꯁꯦ ꯃꯥꯔꯅꯦ ꯅꯠꯇꯕ꯭ꯔꯅꯦꯗꯣ ꯈꯥꯟꯕꯝ ꯈꯪ ꯈꯪꯗꯔꯕ
ꯑꯩꯗꯤ ꯑꯗꯨꯒ ꯑꯃꯇ ꯅꯤꯡꯁꯤꯡꯗ꯭ꯔꯤꯅꯦ ꯍꯥꯏꯕ
ꯑꯗꯨ ꯂꯥꯏꯔꯤ ꯅꯪ ꯗꯥꯏꯅꯥ ꯗꯥꯏꯅꯥ ꯍꯣꯏꯒꯗꯤ ꯄꯨꯜꯂꯤꯕꯣ ꯑꯗꯨꯝ
ꯀꯅꯥꯅꯣ ꯗꯥꯏꯅꯥꯕꯣ
ꯀꯥꯏꯗꯣ
ꯗꯏꯅꯥ ꯑꯣ ꯗꯥꯏꯅꯥ ꯑ ꯈꯪꯉꯦ ꯗꯥꯏꯅ ꯑꯩꯈꯣꯏ ꯂꯩꯀꯥꯏ ꯑꯗꯨꯝ ꯍꯥꯏꯗꯤ ꯊꯦꯡꯅꯔꯒꯕꯨꯗꯤ ꯀꯧ ꯄꯨꯟꯅꯤ ꯑꯗꯨꯏꯁꯨ ꯍꯥꯏꯗꯤ ꯌꯨꯝꯗ ꯆꯠꯇꯅ ꯈꯣꯠꯇꯅ ꯑꯗꯨꯝ ꯐꯖꯅ ꯍꯥꯏꯗꯤ ꯑꯗꯨꯃꯛꯇꯤ ꯍꯧꯖꯤꯛ ꯍꯧꯖꯤꯛ ꯇꯧꯗ꯭ꯔꯦꯕ ꯑꯃꯨꯛ ꯍꯥꯏꯗꯤ ꯈꯔ ꯋꯥꯞꯅꯔꯦ ꯃꯥꯏꯖ ꯑꯗꯨ ꯊꯕꯛ ꯃꯥꯏ ꯃꯥꯏ ꯊꯕꯛ ꯆꯦꯅꯥꯏ
ꯃꯥ ꯀꯩꯗꯧꯒꯔꯥꯒꯦ
ꯈꯪꯗꯤꯌꯦ
ꯇꯣ ꯑꯗꯣ ꯇꯣꯝꯊꯤꯟꯗꯤ
ꯇꯣꯝꯊꯤꯟꯗꯤ ꯁꯤꯀꯤꯝꯗ
ꯁꯤꯀꯤꯝꯗ ꯍꯨꯖꯤꯛ ꯂꯩꯔꯤꯕ
ꯎꯝ ꯊꯣꯂꯛꯇ꯭ꯔꯤ
ꯃꯥꯅ ꯃꯥ ꯃꯥꯁꯨ ꯀꯩꯅꯣ ꯅꯠꯇꯔꯣ ꯇꯝꯒ꯭ꯔꯤꯗꯣ ꯑꯦꯝ ꯕꯤ ꯕꯤ ꯑꯦꯁ
ꯑ ꯇꯝ ꯂꯣꯏꯗꯧꯔꯝꯃꯅꯤ ꯆꯍꯤ ꯑꯃ ꯑꯅꯤꯗꯨꯗ
ꯎꯝ ꯅꯨꯡꯉꯥꯏꯖꯔꯝꯅꯤ ꯃꯣꯏ ꯀꯩꯅꯣ ꯇꯣꯝꯊꯤꯟ ꯍꯣꯏꯁꯦ ꯄꯩꯁꯥ ꯄꯥꯏꯕ꯭ꯔꯥ
ꯃꯥꯏ ꯃꯄꯥ ꯄ꯭ꯔꯣꯐꯦꯁꯔꯅꯤ ꯏꯕꯦꯝꯃ
ꯌꯥꯔꯦ ꯌꯥꯔꯦ ꯑꯩꯈꯣꯏꯒꯤ ꯄꯨꯟꯁꯤ ꯁꯤꯗꯤ ꯑꯗꯨ ꯑꯗꯨꯒꯨꯝꯕ ꯇꯝꯗꯔꯕꯅꯤꯁꯦ ꯊꯤꯗꯕ ꯌꯥꯗꯦꯕ
ꯁꯨꯒꯔꯗꯦꯗꯤ
ꯀꯣꯔꯤꯌꯥꯗꯒꯤ
ꯁꯨꯒꯔꯗꯦꯗꯤ ꯑꯃ ꯐꯪꯕ ꯅꯠꯇꯔꯗꯤ ꯑꯩ ꯁꯨꯒꯔꯗꯦꯗꯤ ꯂꯩꯇꯔꯗꯤ ꯑꯩ ꯀꯁꯨꯕꯤ ꯄꯨꯟꯁꯤꯁꯦ ꯍꯤꯡꯕ ꯉꯝꯗꯧ ꯃꯥꯟꯖꯜꯂꯛꯇꯔꯦ
ꯑꯁꯦꯡꯕꯩ ꯑꯁꯦꯡꯕꯩ ꯑꯗꯨꯅ ꯈ꯭ꯋꯥꯏ ꯃꯔꯨ ꯑꯣꯏ ꯂꯩꯔꯝꯗ꯭ꯔꯥ
ꯅꯦ ꯈꯪꯕꯔꯥ ꯄꯩꯁꯥꯗꯣ ꯂꯣꯏ ꯇꯥꯔꯛꯄꯅꯦꯀꯣ ꯌꯥꯝꯅ ꯅꯠꯇꯦ ꯑꯗꯣ ꯁꯥꯃꯥꯏꯅ ꯍꯥꯏꯕ ꯃꯤꯈꯩꯁꯤꯅ ꯍꯦꯟꯕꯅꯤꯀꯣ ꯂꯥꯏꯔꯕ ꯃꯤꯗ ꯌꯥꯝꯅ ꯅꯨꯡꯁꯤꯕ ꯄ꯭ꯔꯦꯝ ꯄꯣꯛꯑꯒ ꯍꯦꯛꯇ ꯅꯨꯡꯁꯤꯅ ꯂꯩꯔꯝꯕꯁꯦ
ꯎꯝ ꯏꯕꯦꯝꯃꯥ ꯑꯩꯗꯤ ꯇꯧꯔꯣꯏ ꯆꯠꯂꯣ
ꯑꯩꯗꯤ ꯌꯥꯝ ꯇꯧꯋꯦ ꯍꯦ ꯍꯦ ꯍꯦ
ꯏꯕꯦꯝꯃ ꯑꯗꯨꯒꯨꯝꯕꯗꯣ ꯇꯧꯕꯗ ꯁꯨꯛꯀꯥꯟ ꯀꯥꯟꯅꯗꯦ ꯑꯩꯗꯤ ꯍꯧꯖꯤꯛꯇꯩ ꯑꯩꯉꯣꯟꯗ ꯂꯨꯄꯥ ꯀꯔꯣꯔ ꯑꯃ ꯄꯤꯔꯛꯀꯗꯕ
ꯑꯗꯨꯗꯒꯤ ꯅꯪꯁꯨ ꯑꯗꯨꯝ ꯆꯠꯈꯤꯕꯗꯣ ꯕꯕꯥꯏꯑꯦꯅ ꯃꯤꯗꯨꯁꯨ
ꯎꯄꯥꯎ ꯂꯩꯇꯕꯗꯣ ꯈꯪ
ꯈꯪꯗꯦꯉꯣ ꯑꯗꯨꯒꯨꯝꯕ ꯄ꯭ꯔꯦꯝꯒꯗꯨꯗꯤ ꯁꯨꯡ ꯄꯣꯛ ꯑꯦ ꯄꯣꯛꯑꯥꯔꯣꯏ ꯑꯩꯗꯤ ꯉꯝꯃꯔꯣꯏ ꯉꯝꯃꯔꯣꯏ ꯏꯕꯦꯝꯃꯥ ꯍꯌꯦꯡꯋꯥꯏ ꯋꯥꯕꯒ ꯉꯝꯖꯔꯔꯣꯏ
ꯈꯪꯗꯦ ꯑꯩꯅ ꯉꯥꯎꯕ ꯃꯤꯁꯦ ꯖꯨꯒꯣꯠ ꯆꯥꯗꯕ ꯉꯥꯛꯇ ꯉꯥꯎꯋꯦ ꯑꯗꯨꯗꯒꯤ ꯑꯩꯉꯣꯟꯗ ꯉꯥꯎꯔꯛꯄ ꯃꯤꯁꯤꯅꯅꯦ ꯈꯪꯕꯔꯥ ꯑꯩꯅꯅꯦ ꯈꯪꯕꯔꯥ ꯑꯁ ꯑꯃꯥ ꯂꯩꯔꯝꯃꯤꯅꯦ ꯇ꯭ꯔꯥꯏꯕꯦꯜ ꯑꯃꯁꯨ ꯂꯩꯔꯝꯃꯦꯕꯀꯣ ꯈꯪꯕꯔꯥ ꯑꯩꯉꯣꯟ
ꯖꯨꯁꯀ ꯄꯤꯔꯛꯑꯦ ꯍꯥꯏꯕꯗꯨꯔꯣ
ꯇꯣꯇꯦꯜꯂꯤ ꯑꯗꯨꯒꯤ ꯅꯨꯄꯥꯗꯨ
ꯎꯝ
ꯑꯗ ꯃꯥꯗꯣ ꯍꯧꯖꯤꯛꯐꯥꯎ ꯑꯗꯨꯝ ꯄꯥꯎ ꯐꯥꯎꯅꯔꯤ ꯍꯥꯏꯕ
ꯅꯪ ꯑꯗꯨꯗꯤ ꯅꯪ ꯑꯗꯨꯒꯨꯝꯕꯗꯣ ꯑꯣꯏꯅ ꯇꯧꯕ ꯌꯥꯗꯔꯣꯕ ꯑꯩꯅ ꯍꯥꯏ
ꯑꯩ ꯑꯩ ꯑꯗꯨꯗꯣ ꯑꯩ ꯑꯗꯨꯗꯣ ꯍꯧꯖꯤꯛ ꯐꯥꯎꯕꯅꯦ ꯈꯪꯕꯔꯥ ꯑꯩꯗꯣ ꯀꯩꯅꯣ ꯀꯩ ꯍꯥꯏꯇꯥꯔꯦ ꯑꯩ ꯏꯁꯥꯗꯣ ꯀꯃꯥꯏ ꯍꯥꯏꯅꯤ ꯃꯉꯣꯟꯗ ꯌꯥꯝꯅ ꯍꯥꯏꯅꯤꯡꯗꯕꯗꯣ ꯑꯧꯅ ꯀꯩ ꯍꯥꯏꯇꯥꯔꯦ ꯎꯅꯔꯀꯥꯟꯗꯒ ꯅꯣꯡꯃ ꯀꯩꯅꯣ ꯇꯧꯔꯒ ꯑꯩꯗꯣ ꯐꯤꯂꯤꯡꯁꯇꯣ ꯀꯤ ꯐꯖꯅ ꯈꯪꯗꯣꯛꯑꯒꯗꯣ ꯍꯥꯏꯕꯅ ꯐꯠꯇ꯭ꯔꯥ ꯀꯩꯒꯤꯅꯣꯗꯤ ꯍꯧꯖꯤꯛꯇꯣ ꯑꯩꯗꯣ ꯇꯁꯦꯡꯅ ꯃꯥꯗꯣ ꯄ꯭ꯔꯦꯝꯗꯣ ꯄꯣꯛꯇꯦꯕ ꯀꯩꯁꯨ ꯑꯗꯨ ꯑꯣꯏꯔꯒ ꯀꯩ ꯍꯥꯏꯇꯥꯅꯤ
ꯑꯗꯣ ꯇꯤꯅꯥꯁꯦ ꯈꯔ ꯌꯦꯡ ꯃꯑꯣꯡ ꯌꯦꯡꯁꯦ ꯈꯣꯠꯁꯦ ꯀꯥꯏꯅꯒ ꯇꯧꯕꯗꯤ
ꯎꯝ ꯀꯩꯅꯣ ꯃꯥꯖꯨ ꯀꯩꯝ ꯍꯧꯔꯛꯇꯦ ꯃꯦꯁꯦꯠꯁ ꯀꯩꯀꯥ ꯀꯩꯅꯣ ꯇꯧꯕ ꯑꯩꯁꯨ ꯍꯧꯗꯦ ꯊꯥꯗꯦ ꯑꯗꯨꯒ ꯃꯔꯛ-ꯃꯔꯛ ꯏꯁꯇꯦꯇꯁꯇꯒ ꯔꯤꯄ꯭ꯂꯥꯏ ꯄꯤꯅꯕꯒꯨꯝꯕ ꯑꯗꯨ
ꯑꯗꯨꯗꯩ ꯍꯧꯖꯤꯜꯂꯣ ꯀꯩꯅꯣ ꯌꯥꯝ ꯂꯥꯏꯔꯦ ꯀꯩꯅꯣ ꯑꯗꯨꯗꯒꯤ ꯁꯇꯦꯞ ꯃꯊꯪ ꯊꯃꯛꯄꯗꯤ
ꯑꯩꯗꯣ ꯊꯥꯅꯤꯡꯗꯦ ꯍꯥꯏꯕ
ꯇꯥꯅꯤꯡꯗꯦ ꯏꯒꯣꯅ ꯏꯒꯣꯗꯨꯅ ꯂꯣꯏꯔꯕꯣ ꯅꯪ ꯄꯨꯟꯁꯤꯗꯣ ꯑꯗꯨꯗ ꯑꯗꯨꯝ ꯇꯥꯔꯒꯦꯔꯥ ꯇꯥꯅꯤꯡꯗꯤꯌꯦ
ꯑꯩꯒꯤ ꯑꯩꯅ ꯄꯥꯝꯃꯨꯕ ꯃꯤꯗꯅ ꯁꯕꯔꯦꯁ ꯁꯦꯜ ꯁꯦꯐ ꯑ ꯑꯩꯒꯤ ꯏꯁꯥꯒꯤ ꯁꯦꯜꯐ ꯔꯦꯁꯄꯦꯛ ꯃꯥꯡꯍꯜꯂꯒ ꯑꯇꯣꯞꯄ ꯃꯤꯅ ꯄꯥꯝꯃꯛꯄꯗꯨꯗꯗꯤ ꯑꯩꯗꯨ ꯏꯒꯣꯒꯗꯤꯅꯦ ꯑꯩꯁꯨ ꯑꯩꯁꯨ ꯌꯥꯕꯅꯦꯗꯨꯝ
ꯌꯥꯝ ꯊꯤꯅ ꯌꯥꯏꯌꯦ
ꯑꯩꯁꯨ ꯑꯗꯨꯝ ꯑꯩꯁꯨ ꯑꯗꯨꯝ ꯌꯥꯕꯅꯦ ꯏꯁꯥꯅ ꯈꯡꯇ꯭ꯔꯦ ꯑꯩꯗꯤ ꯃꯋꯥ ꯂꯧꯕꯤꯗꯦ ꯏꯕꯦꯝꯃ ꯅꯗꯕꯅꯦ ꯃꯔꯨ ꯑꯣꯏꯅ ꯏꯕꯥꯏꯅꯤꯒꯤ ꯀꯅꯣꯒꯤ ꯀꯣꯜ ꯃꯉꯥꯔꯛ ꯇꯧꯕꯁꯦ ꯀꯨꯏꯁꯤꯜꯂꯛꯇ꯭ꯔꯦ ꯁꯃꯥꯇ꯭ꯔꯪ ꯑꯣꯏꯔꯛꯇꯣꯔꯦ
ꯂꯣꯏꯁꯟꯗꯣꯔ ꯌꯥꯔꯕꯣ
ꯑ ꯑꯦꯂꯚꯦꯟ ꯑꯦꯂꯚꯦꯟ ꯍꯥꯏ ꯀꯩꯅꯣ ꯀꯩ ꯍꯦꯟꯖꯥꯡ ꯊꯣꯡꯒꯦ
ꯈꯣꯏ ꯍꯦꯟꯖꯥꯡꯂꯣ
ꯑ ꯑꯣ ꯑꯣ ꯑꯗꯨꯒ ꯀꯦꯅꯣ ꯀꯥꯡꯁꯣꯏ ꯑꯗꯨꯒ ꯀꯩꯅꯣ ꯉꯥꯏꯈꯨꯋꯣ ꯀꯦꯅꯣ ꯉꯁꯤꯒꯤ ꯄꯩꯁꯥ ꯀ ꯃꯣꯏꯅ ꯑꯃꯗꯗꯤ ꯀꯣꯜ ꯑꯃꯗ ꯁꯤꯛꯁꯇꯤ ꯁꯥꯍꯧꯋꯤꯗꯅ
ꯎꯝ ꯈꯦꯠꯅꯕꯅꯦ ꯑꯗꯣ
ꯑ ꯅꯪꯒꯤꯗ ꯀꯌꯥ ꯁꯔꯛꯑꯦ
ꯑꯩ ꯌꯦꯡꯗ꯭ꯔꯤꯌꯦ ꯑꯩꯈꯣꯏ ꯕꯥꯏ ꯐꯣꯟꯅꯤꯅ
ꯑꯣ ꯑꯗꯨꯒ ꯀꯦꯅꯣ ꯑꯩꯈꯣꯏꯒꯤ ꯖꯤꯄꯦꯗꯣ ꯍꯥꯞꯈ꯭ꯔꯒ ꯃꯣꯏꯅ ꯑꯗꯨꯝ ꯍꯥꯞꯄꯛꯇꯣꯏꯔꯕ
ꯅꯪ ꯅꯪꯅ ꯀꯅꯦꯛ ꯇꯧꯔꯦꯗꯅ ꯑꯗꯨꯒ ꯃꯣꯏꯅ ꯑꯗꯨꯝ ꯍꯥꯄꯛꯑꯅꯤ
ꯑꯣ ꯃꯁꯥ ꯃꯇꯣꯝꯗ ꯑꯗꯨꯝ
ꯍꯣꯏ ꯑꯗꯨꯝ ꯍꯥꯏꯗꯤ ꯁꯤꯁꯦ ꯂꯣꯏ ꯗꯣꯔꯕꯅꯤꯅ ꯁꯤ ꯍꯦꯛ ꯂꯣꯏꯕꯒ ꯑꯗꯨꯝ ꯇ꯭ꯔꯥꯏ ꯇꯧꯕ ꯍꯧꯔꯣ ꯖꯤꯄꯦꯗꯣ ꯑꯗꯣ ꯉꯁꯤꯃꯛ ꯌꯥꯗꯕꯁꯨ ꯌꯥꯏꯌꯦ ꯍꯌꯦꯡ ꯍꯪꯆꯤꯠꯀꯨꯝꯕ ꯂꯩꯔꯒ ꯌꯥꯕ ꯁꯨ ꯌꯥꯏ
ꯀꯦ ꯀꯦ ꯑꯩ ꯉꯥꯏꯔꯒꯦ
ꯍꯣꯏ ꯆꯦꯛ ꯇꯧꯕ ꯃꯇꯝꯗ ꯆꯪꯉꯤꯅ
ꯍꯣꯏ ꯇꯔꯦ ꯑꯗꯨꯒ ꯑꯩꯒꯤ ꯍꯦꯛ ꯀꯅꯣ ꯀꯣꯜ ꯇꯧꯕꯗꯣ ꯑꯗꯨꯝ ꯌꯥꯔꯛꯀꯗ꯭ꯔꯥ
ꯌꯥ ꯑ ꯃꯣꯏꯅ ꯍꯥꯟꯅ ꯍꯥꯞꯄꯛꯀꯅꯤ ꯅꯪꯉꯣꯟꯗ ꯍꯥꯟꯅ ꯋꯥꯆꯞꯇ ꯍꯥꯟꯅ ꯃꯦꯁꯦꯁ ꯑꯃ ꯊꯥꯔꯛꯀꯅꯦꯕ
ꯑ
ꯑꯗꯨꯗꯒꯤ ꯅꯪ ꯑꯗꯨꯝ ꯃꯦꯁꯦꯁꯇꯣ ꯍꯦꯛ ꯊꯥꯔꯛꯄꯒ ꯑꯩꯉꯣꯟꯗ ꯑꯗꯨꯝ ꯍꯥꯏꯔꯛꯑꯣ ꯑꯗꯨꯒ ꯑꯩ ꯃꯊꯪ ꯃꯊꯪ ꯍꯥꯏꯕꯤꯔꯛꯑꯒꯦ